ꯑꯕꯤꯕꯥ ꯍꯜꯂꯣ ꯑꯗꯣꯝ ꯅꯨꯡꯉꯥꯏꯕꯤꯔꯤꯕꯣ ꯇꯥꯔꯦ ꯇꯥꯔꯦ ꯉꯁꯥꯏꯒꯤꯗꯣ ꯑꯩꯈꯣꯏ ꯑꯅꯤꯗꯣ ꯑꯩꯅ ꯁꯨꯝ ꯈꯟꯕꯗ ꯄꯣꯠ ꯀꯛꯈꯤꯕꯗꯨꯔꯣ
ꯀꯩꯅꯣ ꯇꯧꯕ ꯃꯥꯜꯂꯦ ꯅꯠꯇꯦꯗ ꯉꯁꯥꯏ ꯇꯥꯟꯅꯗꯕꯗꯣ ꯎꯝ ꯌꯥꯝꯅ ꯀꯩꯅꯣ ꯅꯛ ꯅꯛꯄꯒꯤ ꯑꯣꯏꯔꯝꯃꯅꯦꯕ ꯎꯝ ꯃꯥꯂꯦ ꯑꯁꯥꯏꯗ ꯇꯥꯗꯦꯗꯅ ꯑꯩ ꯅꯪ ꯉꯝꯕꯅꯤ ꯑꯩꯅ ꯉꯥꯡꯕ ꯇꯥꯔꯁꯨ
ꯅ ꯉꯥꯟꯕꯅꯦ ꯑꯩꯅ ꯉꯥꯡꯕ ꯇꯥꯔ ꯑꯩꯅ ꯅ ꯉꯥꯡꯗꯣ ꯇꯥ ꯎ ꯑꯗꯣ ꯄꯣꯠ ꯀꯛꯈꯤꯕ ꯑꯣ ꯁꯤ ꯌꯧꯔꯛꯑꯗꯤ ꯑꯃꯨꯛ ꯔꯤ ꯇꯔꯟ ꯆꯠꯄꯗꯨ ꯌꯥꯔꯣꯏꯗꯅ
ꯌꯥꯔ ꯑꯣꯏꯏꯌꯦ ꯑꯁꯦ ꯍꯣꯏ ꯑꯀꯥꯏ ꯑꯔꯥꯛꯇꯕꯨꯗꯤ ꯌꯦꯡꯒꯦ ꯑꯩꯅ ꯍꯥꯏꯔꯤꯁꯤꯅꯅꯦ ꯎ ꯊꯥꯗꯣꯔꯛꯄꯗ ꯑꯗꯣ ꯏꯟꯗꯤꯌꯥꯟ ꯄꯣꯁꯇ ꯊꯥꯗꯣꯔꯛꯄꯗꯨꯗꯤ ꯀꯨꯏꯅꯤꯕꯀꯣ ꯄꯩꯁꯥꯒ ꯆꯪꯉꯁꯨ ꯆꯪꯅ ꯕ꯭ꯂꯨ ꯗꯥꯔꯠꯀꯨꯝꯕꯗ ꯊꯥꯕꯅ ꯐꯩꯌꯦꯕ
ꯑꯍꯩꯕ
ꯕ꯭ꯂꯨꯗꯥꯔꯠꯀꯤ ꯑꯅꯛꯄꯗ ꯀꯩꯅꯣ ꯀꯥꯏꯗ ꯂꯩꯒꯦ ꯋꯦꯌꯔ ꯍꯥꯎꯁ ꯀꯥꯏꯗ ꯂꯩꯒꯦ ꯃꯣꯏ ꯗꯦꯂꯤꯚꯔꯤ ꯑꯗꯨꯝ ꯇꯧꯕ꯭ꯔꯣ ꯖ
ꯃꯣꯏꯗꯤ ꯑꯗꯨꯝ ꯐ꯭ꯂꯥꯏꯠꯇ ꯄꯨꯊꯣꯔꯛꯄꯅꯦ ꯄꯣꯠ ꯀꯩꯀꯥꯗꯣ
ꯑꯩꯒꯤ ꯑꯦꯠꯁꯤꯅ ꯂꯥꯛꯑꯒ ꯗꯦꯂꯤꯕꯔꯤ ꯇꯧꯕ꯭ꯔꯥ ꯑꯩꯈꯣꯏꯅ ꯄꯤꯛ ꯎꯞ ꯇꯧꯕ꯭ꯔꯕ
ꯑꯗꯨꯝ ꯑꯗꯨꯕꯨꯗꯤ ꯏꯆꯦ ꯆꯥꯡꯒꯤ ꯀꯩꯅꯣ ꯍꯥꯞꯈ꯭ꯔꯒ ꯑꯗꯨꯝ ꯗꯗꯤꯂꯤꯚꯔꯤ ꯇꯧꯖꯔꯛꯀꯅꯤ
ꯎ
ꯌꯦꯡꯉꯁꯦ ꯑꯗꯨꯅ ꯀꯦꯖꯤꯗ ꯂꯨꯄꯥ ꯀꯌꯥꯃꯨꯛ ꯑꯣꯏꯖꯥꯠꯅꯣ
ꯈꯔꯗꯤ ꯇꯥꯡꯕꯅꯦꯕ ꯑꯗꯣ ꯅꯪꯒꯤꯗꯣ ꯑꯥꯏꯁꯦꯗꯣ ꯀꯩꯀꯥ ꯌꯥꯎꯕꯅꯤꯅ ꯀꯤꯖꯕ ꯍꯥꯏꯇꯥꯔꯦ
ꯀꯩꯅꯣꯗ ꯍꯥꯞꯄꯗ꯭ꯔꯣ
ꯍꯣꯏ ꯑꯗꯨꯅ ꯊꯨꯅ ꯂꯥꯛꯀꯗꯕꯗꯣ ꯑꯗꯨꯅ ꯇꯧꯕ ꯐꯩꯗꯅ
ꯍ ꯍꯣꯏ ꯏ ꯂꯨꯄꯥ
ꯑꯇꯩ ꯑꯇꯣꯞꯄ ꯍꯣꯏ ꯀꯦꯖꯤꯗ ꯌꯥꯝ ꯇꯥꯔꯕꯨꯗꯤ ꯀꯩꯅꯣ ꯇꯧꯕ ꯌꯥꯅꯤꯕꯀꯣ ꯍꯥꯏꯗꯤ ꯀꯥꯏꯒꯟꯒꯗꯕꯗꯣ ꯈꯛꯇꯪ ꯊꯥꯗꯣꯔꯛꯑꯦꯗꯅ ꯂꯨꯗꯥꯔꯗ ꯑꯗꯨ ꯑꯇꯩꯗꯨꯕꯨꯗꯤ ꯑꯗꯨꯝ ꯏꯟꯗꯤꯌꯥꯟ ꯄꯣꯁ ꯊꯥꯔꯄ ꯌꯥꯅꯦꯕ
ꯎꯝ ꯌꯦꯡꯉꯁꯦ
ꯌꯦ ꯉ ꯁꯤ
ꯃꯥꯒꯤꯁꯦ ꯄꯣꯠ ꯑꯇꯣꯞꯄꯁꯨ ꯋꯥꯠꯂꯤꯌꯦ ꯂꯩꯒꯗꯕ ꯑꯗꯨꯅ ꯍꯌꯦꯡ ꯈꯪꯗ ꯁꯪꯕ ꯀꯥꯟꯗ ꯕꯖꯥꯔ ꯆꯠꯂꯀꯥꯟꯗ ꯌꯦꯡꯉꯒꯦ ꯕ꯭ꯔꯁꯀ ꯕ꯭ꯔꯁꯀ ꯀꯩ ꯀꯩꯅꯣ ꯍꯥꯟꯅ ꯂꯥꯛꯇꯣꯏꯁꯦ
ꯑꯁꯦꯗ ꯑꯣꯏꯒ ꯑꯩ ꯁꯤꯗꯣ ꯕꯦꯂꯦꯛ ꯑꯆꯧꯕꯗꯣ ꯃꯦꯀꯞ ꯔꯤꯚꯣꯂꯨꯁꯟꯒꯤꯗꯣ
ꯑꯗꯨꯗꯤ ꯂꯨꯄꯥ ꯂꯤꯁꯤꯡ ꯃꯉꯥꯃꯨꯛ ꯑꯣꯏꯔꯝꯅꯦ
ꯑꯣ ꯑ ꯊꯗꯣꯛ ꯀꯩꯅꯣꯗꯣ ꯕ꯭ꯔꯁꯇꯣ ꯑꯗꯨꯒꯤ ꯑꯅꯤ ꯆꯥꯇ꯭ꯔꯦꯠ ꯂ ꯆꯅꯤ ꯄꯅꯤ ꯃꯥꯂꯁ ꯇꯨ ꯁꯕꯦꯦꯟ ꯅꯥꯏꯟ ꯅꯥꯏꯟ ꯂ ꯀ
ꯀꯩꯅꯣ ꯊꯥꯔꯇꯤ ꯄꯥꯔꯁꯦꯟꯗ ꯀꯛꯈꯤꯕ ꯅꯠꯇ꯭ꯔꯣ ꯉꯁꯥꯏꯒꯤꯗꯣ
ꯍꯣꯏ ꯀꯩꯅꯣꯅꯦ ꯃꯃꯜ ꯑꯁꯦꯡꯕꯗꯣ ꯊ꯭ꯔꯤ ꯅꯥꯏꯟ ꯊ꯭ꯔꯤ ꯅꯥꯏꯟ ꯅꯥꯏꯟꯅꯦ
ꯆꯨꯝꯕ꯭ꯔꯣꯅꯪ ꯉꯥꯡꯉꯤꯗꯨꯕꯣ
ꯀꯅ
ꯈꯪꯗꯦ ꯆꯨꯝꯃꯝꯃꯅꯤꯁꯦ
ꯊꯔ ꯃꯃꯜ ꯑꯁꯦꯡꯕꯗꯣ ꯂꯤꯁꯤꯡ ꯃꯔꯤꯅꯦꯕ ꯑꯣ ꯊꯥꯔꯇꯤ ꯄꯥꯔꯁꯦꯟꯗꯤ ꯊ꯭ꯔꯤ ꯇꯨ ꯁꯚꯦꯟ ꯅꯥꯏꯟ ꯅꯥꯏꯟ ꯑꯣꯏꯗꯗꯤ
ꯑꯗꯨꯅ ꯑꯃꯒ ꯆꯠꯇ꯭ꯔꯦꯒ ꯀꯌꯥꯅꯣ
ꯑꯃꯒ ꯆꯥꯇ꯭ꯔꯦꯠ ꯍꯥꯏꯔꯤꯁꯦ ꯀꯩꯅꯣ ꯑꯣꯏꯔꯝꯒꯅꯤ ꯑ ꯑ ꯀꯩꯅꯣ ꯌꯦꯡꯉ ꯍꯥꯏꯔꯛꯀꯦ ꯆꯥꯝꯃꯉꯥ ꯆꯥꯇ꯭ꯔꯨꯛꯃꯨꯛꯇꯤ ꯌꯧꯔꯝꯃꯣꯏ ꯆꯥꯝꯃꯉꯥꯒ ꯈꯔ ꯑꯣꯏꯔꯝꯒꯅꯤ ꯑꯗꯨꯗꯤ ꯀꯨꯄꯣꯟ ꯍꯥꯞꯄ ꯌꯥꯈꯤꯕꯅꯦꯕ ꯁ꯭ꯋꯤꯁ ꯕ꯭ꯌꯨꯇꯤ ꯀꯥꯡꯕꯨꯒ ꯃꯥꯔꯁꯀꯗꯤ ꯀꯨꯄꯣꯟ ꯍꯥꯞꯄ ꯌꯥꯗꯦꯕ
ꯍꯣꯏ ꯍꯣꯏ ꯌꯦꯡꯉꯁꯦ
ꯑꯗꯣ ꯅꯪꯉꯣꯟꯗ ꯑꯗꯨꯝ ꯄꯩꯁꯥꯗꯣ ꯍꯥꯞꯆꯜꯂꯒ ꯊꯝꯃꯣꯕ ꯀꯥꯏꯅꯗꯣꯏ ꯁꯧꯕꯗꯤ
ꯍꯥꯞꯁꯂ ꯊꯝꯕ ꯍꯥꯏꯁꯤꯅꯤꯅꯦ ꯑꯩꯅ ꯂꯨꯔꯤꯁꯦ ꯍꯌꯦꯡ ꯕꯦꯡꯇ ꯑꯃꯨ ꯆꯠꯂꯨ ꯇꯥꯔꯦ ꯃꯟꯗꯦꯁꯦ
ꯆꯜꯂꯣ ꯅꯪꯉꯣꯟꯗ ꯊꯝꯕ ꯀꯤꯖꯩꯍ ꯅꯥꯎꯊꯤꯅ
ꯀꯔꯤ
ꯅꯉꯣꯟꯗ ꯊꯝꯝꯕꯀꯤꯖꯩꯌꯦꯍꯦ ꯎꯝ ꯍꯣꯏ
ꯑꯗꯨꯒꯤ ꯑꯩꯉꯣꯟꯗ ꯊꯝꯒꯦꯔ ꯑꯩ ꯑꯩꯅ ꯀꯤꯖꯩ ꯆꯠꯂꯣ ꯅꯪꯒꯤ ꯄꯩꯁꯥꯗꯨ ꯌꯥꯝ ꯌꯥꯝꯕꯗꯣ ꯑꯩ ꯅꯉꯣꯟꯗ ꯍꯥꯞꯆꯜꯂ ꯊꯝꯕ ꯀꯥꯏꯅ ꯅꯣꯏ ꯏ ꯆꯦꯗ ꯍꯥꯞꯄꯒ ꯊꯝꯃꯣ ꯍꯥꯏ ꯀꯩꯅꯣ ꯑꯩ ꯀꯥꯥꯁꯅ ꯍꯨꯏꯔꯤꯒꯤ ꯍꯨꯏꯔꯤ ꯉꯥꯛꯇ ꯑꯩꯗꯤ ꯀꯣꯛꯀ ꯉꯥꯎꯏꯍꯦ
ꯀꯩꯗꯧꯕꯦꯕ
ꯍꯨꯏꯔꯤ
ꯎꯝ ꯑꯦ ꯈꯜꯂꯤꯅꯦ ꯄ ꯍꯥꯒꯁꯦ ꯑꯩꯅ
ꯎꯨꯏꯔꯤꯁꯦ ꯃꯇꯁꯦ ꯍꯦꯛꯇ ꯄꯟ ꯄꯟ ꯄꯟ ꯆꯣꯡꯕꯖꯥꯠꯅꯤ
ꯑꯩꯅ ꯆꯤꯌꯔꯗ ꯐꯝꯕꯗꯣ ꯑꯗꯨ ꯀꯥꯡꯅꯤ ꯈꯪꯗꯦ ꯑꯃꯅꯤ ꯈꯪꯗꯦ ꯃꯐꯝ ꯆꯥꯗꯕꯗ ꯉꯅꯥꯛꯇ ꯆꯤꯛꯑꯦꯕ
ꯃꯨꯟꯅ ꯌꯦꯡꯁꯤꯟꯗꯗꯤ ꯈꯪꯉꯣꯏꯕ ꯑꯃ ꯍꯨꯏꯔꯤ ꯑꯆꯧꯕꯁꯨ ꯅꯠꯇꯕꯤꯒꯤ ꯆꯥ ꯑ ꯀꯨꯞꯄ ꯀꯨꯞꯄꯗꯨꯅꯦꯕ
ꯍꯨꯏꯗ ꯆꯪꯍꯜꯂꯨꯔꯅꯣ ꯀꯩꯅꯣ ꯅꯪ ꯀꯥꯗ
ꯆꯪꯍꯟꯗꯌꯦ ꯀꯥ ꯃꯅꯨꯡꯗ ꯆꯪꯗꯌꯦ ꯑꯗꯣ ꯃꯥꯗꯨ ꯃꯉꯣꯟꯗꯒꯤ ꯑꯗꯨꯝ ꯀꯦꯜꯍꯧꯕ
ꯀꯦꯜꯍꯧꯕꯖꯥꯠꯅꯤꯗꯣ ꯑꯗꯨꯝ ꯆꯪꯉꯛꯄꯗ ꯀꯥꯗꯣ ꯑꯗꯨꯝ ꯌꯧꯁꯜꯂꯛꯄꯖꯥꯠꯅꯤ
ꯀꯩꯅꯣ ꯐꯅꯕ ꯑꯃ ꯇꯧꯍꯧꯔꯣ ꯀꯩꯅꯣ ꯑꯗꯨꯗꯤ ꯏꯁ ꯇꯜꯜꯂꯤꯦ
ꯆꯪꯉꯦ ꯍꯥꯏꯕ ꯍꯣꯅꯤꯁꯤꯕꯨ ꯑꯩ ꯑꯗꯨꯝ ꯅꯨꯡꯇꯤꯉꯁꯦ ꯑꯗꯨꯝ ꯐ꯭ꯂꯣꯔꯗ ꯌꯦꯡꯉ ꯑꯩ ꯑꯩꯅ ꯂꯧꯊꯣꯛꯏꯁꯦꯕ ꯀꯥꯇꯤ ꯌꯥꯝꯃꯕ
ꯑꯗꯣ ꯑꯩꯗꯤ ꯑꯁ ꯎꯣꯏꯕ ꯄꯥꯠꯅ
ꯑꯗꯨꯒ ꯅꯪꯅ ꯀ꯭ꯂꯤꯟꯖꯤꯡ ꯄꯥꯝꯗꯣ ꯂꯧꯗꯣꯏꯔꯣ ꯂꯧꯔꯣꯏꯗꯣꯏꯔꯣ
ꯎꯝ ꯑꯗꯨ ꯄꯩꯁꯥ ꯋꯥꯅꯤ ꯈꯪꯗꯦ ꯑꯩꯗꯤ ꯀꯩꯅꯣꯁꯨ ꯄꯥꯝꯃꯦ ꯑꯗꯨꯒꯤ ꯀ‌ꯦꯟꯖꯤꯡ ꯄꯕꯥꯝꯒꯤ ꯄꯩꯁꯥꯗꯨꯁꯨꯅꯦꯅ ꯍꯧꯖꯤꯛ ꯀꯩꯅꯣ ꯇꯧꯔꯤꯁꯦ
ꯅꯅꯥꯎꯅꯨꯄꯤ ꯄꯩꯁꯥ ꯗꯨꯛꯌꯥꯝ ꯄꯥꯏꯕꯤ ꯑꯃ ꯂꯩ ꯑꯗꯨꯕꯨ ꯀ‌ꯣꯛꯄꯨꯔ‌ꯣ
ꯈꯪꯗ꯭ꯔꯤ ꯈꯪꯗ꯭ꯔꯤ ꯃꯦꯟ ꯑꯃ ꯇꯥꯗ꯭ꯔꯦ
ꯉ ꯍꯧꯁꯤꯗꯨꯕꯨ ꯀꯅꯥꯗ ꯐꯥꯎꯏꯖꯥꯠꯅꯣ ꯑꯩꯌꯥ ꯀꯥꯡ ꯍꯥꯏꯔꯒ ꯀꯥꯡ
ꯗ‌ꯦꯠ ꯇ꯭ꯋ‌ꯦꯟꯇꯤ ꯁꯤꯛꯁ ꯁꯤꯗ ꯆꯥꯁꯦ ꯇꯧꯅꯈꯤꯕꯅꯦ ꯇ꯭ꯋꯦꯟꯇꯤ ꯐꯣꯔꯗ ꯀꯥꯡꯂꯦꯟ ꯑꯣꯏꯕꯅꯦꯕ
ꯎꯝ
ꯀꯂꯦꯟꯗꯨꯗꯤ ꯑꯩꯈꯣꯏꯗꯤ ꯌꯥꯎꯔꯣꯏ ꯀꯥꯂꯦꯟꯗ ꯆꯥꯅꯔꯗꯤ ꯑꯗꯨꯒ ꯇ꯭ꯋꯦꯟꯇꯤ ꯇ꯭ꯋꯦꯟꯇꯤ ꯁꯤꯛꯁꯇ ꯁꯟꯗꯦ ꯑꯔꯣꯏꯕꯁꯨ ꯇꯥꯕꯅꯦꯕꯀꯣ ꯑꯗꯨꯗ ꯆꯥꯅꯁꯦ ꯇꯧꯅꯈꯤꯝꯅꯤ
ꯇ꯭ꯋꯦꯟꯇꯤ
ꯗꯨꯗꯤ
ꯀꯌꯥ ꯀꯌꯥ ꯈꯥꯏꯅꯥ ꯗ‌ꯣꯏ ꯖꯥꯠꯅ‌ꯣ ꯍꯟꯇꯛꯅ ꯃꯃꯥꯡꯒꯤ ꯑꯗꯨꯃꯥꯏꯅ ꯆꯥꯗꯣꯏꯔꯕ ꯌꯦꯟꯒ ꯇꯧꯔꯒ
ꯈꯪꯗ꯭ꯔꯤ ꯁꯤꯟꯅꯗ꯭ꯔꯤ ꯄꯥꯎ ꯑꯗꯨꯒꯤ ꯑꯗꯨ ꯄꯩꯁꯥꯗꯣ ꯑꯝꯇ ꯌꯧꯁꯤꯜꯂꯛꯇꯦ ꯍꯟꯗꯛꯇꯤ ꯄꯩꯁꯥ ꯁꯣꯠꯄ ꯉꯥꯛꯇꯅꯤ ꯇꯧꯔꯤꯁꯦ
ꯑꯩꯅꯤ ꯌꯥꯝꯗꯤ ꯇꯔꯝꯃꯅꯤ ꯑꯩꯗꯤ ꯇꯨꯏꯁꯟ ꯄꯩꯁꯥ ꯐꯪꯉ ꯄꯤꯗꯣꯔꯤꯅꯦ ꯅꯪ ꯉꯥꯏꯔꯤꯕ
ꯑꯗꯨꯒ ꯀꯩꯅꯣꯒꯤ ꯅꯍꯥꯟ ꯅꯍꯥꯟꯁꯨ ꯀꯩꯅꯣ ꯈꯛꯇꯅꯤ ꯄꯤꯔꯤꯁꯦ ꯆꯤ ꯏꯅꯥꯎꯒꯤ ꯃꯆꯤꯟ ꯃꯅꯥꯎ ꯈꯛꯇ
ꯆ‌ꯦ ꯏꯅꯥꯎ ꯃꯆꯤꯟ ꯏꯅꯥꯎꯒ ꯄ꯭ꯔꯤꯊꯤꯕꯤ ꯃꯆꯤꯟ ꯏꯅꯥꯎꯒ ꯄꯤꯕ꯭ꯔꯥ
ꯑꯗꯨ ꯑꯣꯏꯕꯥ ꯇꯔ ꯀꯗꯤ ꯑꯗꯨꯅꯦ ꯄꯩꯁꯥꯗꯣ ꯑꯩ ꯄꯨꯔꯝꯗꯥꯏ ꯀꯥꯟꯗꯗꯤ ꯍꯦꯛꯇ ꯄꯩꯁꯥꯗꯣ ꯄꯥꯝꯕꯅꯤꯅ ꯄꯨꯁꯜꯂꯨꯔ ꯁꯤꯡꯉꯝꯗꯥꯏꯗꯤ ꯌꯥꯝ ꯋꯥꯏꯅꯦ
ꯗꯣ ꯂꯨꯄ ꯂꯤꯁꯤꯡꯅꯤ ꯈꯛꯇꯗꯨꯕꯨ ꯏꯕꯦꯝꯕ ꯅꯪꯅ ꯄ꯭ꯔꯗꯛ ꯄ꯭ꯔꯗꯛ ꯑꯃ ꯂꯩꯔꯒ ꯐꯠ ꯌꯥꯔꯕꯅꯤ ꯁꯤꯡꯗ‌ꯣꯛꯕ ꯎꯝ ꯅꯪꯅ ꯄꯣꯠꯇꯣ ꯌꯣꯜꯂꯒ ꯅꯪ ꯄꯣꯠꯇꯣ ꯀꯛꯑꯒ ꯌꯣꯜꯂꯒ ꯑꯗꯨꯝ ꯅꯪꯅ ꯅꯪ ꯄꯩꯁꯥꯁꯦ ꯀꯃꯥꯏꯅ ꯂꯣꯏꯁꯤꯜꯂꯤꯅꯣ ꯈꯪꯗꯦ ꯅꯪ ꯄꯩꯁꯥꯁꯦ ꯍꯟꯗꯛꯀꯤ
ꯈꯪꯗ ꯇꯨꯏꯁꯟ ꯁꯨ ꯇꯧꯔꯤꯅꯤ ꯄꯩꯁꯥ ꯁꯨ ꯄꯪ ꯂꯣꯏꯂꯣꯏ ꯃꯦꯟ ꯃꯥꯟ ꯑꯝ ꯇꯥꯗꯦ
ꯑꯩ ꯇꯨꯏꯁꯟ ꯇꯝꯕ ꯇꯣꯛꯊꯣꯛꯑꯗꯅꯤ ꯀꯣꯛ ꯌꯥꯝ ꯆꯥꯏ ꯃꯣꯏꯒꯤ ꯇꯨꯌꯦꯜꯞ ꯀꯥꯡꯕꯨꯗꯨꯕꯨ ꯂꯨꯄꯥ ꯀꯌꯥ ꯀꯌꯥ ꯂꯧꯒꯦ ꯅꯪ ꯊꯥ ꯇꯥ
ꯑꯅꯤ ꯑꯅꯤ ꯂꯧꯏ
ꯄꯤꯕꯨ ꯄꯤꯕ꯭ꯔꯥ
ꯍꯟꯇꯛꯀꯤꯗꯤ ꯄꯤꯔꯛꯏ ꯃꯊꯪꯒꯤꯗꯤ ꯈꯪꯗꯦ
ꯍꯨꯁ ꯊꯥ ꯑꯃꯗ ꯂꯨꯄꯥ ꯂꯤꯁꯤꯡ ꯇꯔꯨꯛ ꯇꯔꯨꯛ ꯂꯥꯛꯑꯕ ꯅꯪꯅ ꯇꯧꯕꯒꯤ ꯋꯥꯔꯤꯕ
ꯑꯉꯥꯡ ꯃꯗꯤ ꯕꯣꯔ ꯗꯤꯡ ꯆꯪ ꯈꯔꯦ ꯍꯦ
ꯑ ꯐꯔꯦ ꯐꯔꯦ ꯑꯗꯨꯕꯨ ꯄꯤꯕ ꯄꯤꯔꯛꯑꯗꯤ
ꯑꯗꯨꯠꯇ
ꯑꯉꯥꯡ ꯑꯆꯧꯕ ꯗꯦꯠ ꯁꯤꯛꯁꯇꯤꯟꯗꯒꯤ ꯍꯧꯗꯣꯏꯕ
ꯎ ꯀꯥꯌꯥꯕꯨ ꯑꯗꯨꯗꯤ ꯑꯍꯧꯕ ꯅꯨꯃꯤꯠꯇ ꯆꯥꯕꯅ ꯐꯠꯇ꯭ꯔꯣ
ꯈꯪꯗꯦ ꯑꯗꯨꯅꯍꯥꯟ ꯍꯥꯟꯅ ꯂꯥꯛꯑꯣꯅ ꯁꯟꯗꯦ ꯑꯔꯣꯏꯕ ꯅꯨꯃꯤꯠꯇꯨꯗ ꯀꯅꯥꯝ ꯊꯣꯛꯂꯛꯇꯦ ꯑ ꯗꯦꯠ ꯇ꯭ꯋꯦꯟꯇꯤ ꯁꯤꯛꯁꯇ ꯆꯥꯔꯁꯦꯅ ꯂꯦꯞꯅꯈ꯭ꯔꯕꯅꯦ ꯀꯥꯡꯥꯡ ꯑꯍꯧꯕꯗꯨꯗꯗꯤ ꯃꯤ ꯑꯇꯣꯞꯄꯗꯤ ꯂꯩꯕ ꯌꯥꯎꯋꯦꯕ ꯀꯩꯅꯣ
ꯅꯥ ꯂꯩ ꯃꯌꯥꯔꯦ ꯌꯥ ꯄ ꯂꯒ
ꯄꯨꯅꯤ ꯈꯣꯠꯅꯤ ꯍꯥꯏꯅꯕ ꯌꯥꯎꯋꯦꯕ
ꯑꯍꯧꯕꯗꯤ ꯆꯠꯅꯅꯤꯅ
ꯎꯝ
ꯍꯥꯏꯅ ꯀꯥꯡ ꯑꯍꯧꯕ ꯅꯨꯃꯤꯠꯁꯦ ꯀꯥꯡ ꯆꯤꯡꯕ ꯑꯣꯏꯅ ꯌꯦꯡ ꯆꯧꯁꯤꯔꯣ
ꯀꯣꯅꯨꯡꯗꯔꯏꯁꯦ
ꯍꯣꯏ
ꯈꯪꯒꯦꯗ ꯉꯥꯏꯈꯣꯝꯇ ꯑꯩ ꯌꯨꯝꯗ ꯂꯩꯔꯣꯏꯗꯣꯔꯤ ꯑꯗꯨ ꯃꯔ ꯂꯩꯗꯣꯏꯔ ꯂꯩꯔꯗꯝ ꯃꯦꯟ ꯇꯥꯗ꯭ꯔꯦ ꯑꯗꯨꯒ ꯀꯣꯟꯅ ꯈꯟꯅꯁꯤ
ꯑꯩꯗꯤ ꯀꯩꯅꯣ ꯌꯥꯝ ꯁꯨꯠ ꯁꯨꯠ ꯑꯃ ꯌꯥꯝ ꯀꯟꯅ ꯂꯩꯅꯤꯡꯕꯅꯦ ꯍꯟꯗꯛꯀꯤ ꯄꯩꯁꯥ ꯂꯩꯇꯕꯁꯤꯗ ꯊꯣꯛꯑꯕꯅꯤ
ꯂꯩ ꯁꯥꯥꯕꯤꯒꯤ ꯀꯤꯍꯣꯝ ꯆꯥꯕ ꯍꯥꯏꯗꯨꯅ ꯀꯩꯗꯧꯉꯅꯤꯦ
ꯄꯨꯜꯂꯀꯥꯟꯗ ꯍꯥꯏꯅꯒꯗꯕꯅꯤꯍꯦ ꯑꯗꯨꯗꯤ ꯑꯩꯈꯣꯏ ꯑꯣꯏꯅ ꯅꯍꯥꯟ ꯄꯨꯟꯕ ꯑꯩꯈꯣꯏ ꯃꯉꯥ ꯇꯔꯨꯛ ꯈꯛꯇꯪ ꯍꯥꯏꯅꯕꯤ ꯋꯥꯅꯤ ꯅꯣꯔꯠ ꯏꯁꯀꯤ ꯕꯨꯛ ꯁꯇꯣꯔ ꯀꯔꯤ ꯕꯨꯛ ꯐꯦꯁꯇꯤꯚꯦꯜ ꯇꯧꯋꯤꯌꯦ ꯂꯝꯐꯦꯜꯗ ꯆꯠꯅꯤꯡꯗ꯭ꯔꯣ
ꯎꯝ
ꯂꯝꯐꯦꯜꯗꯗꯤ ꯀꯩꯅꯣꯒꯤ ꯏꯃꯥ ꯑꯥꯏ ꯑꯦꯝ ꯑꯦ ꯍꯣꯜ ꯍꯥꯏꯌꯦ ꯃꯣꯏꯗꯣ ꯋꯥꯐꯝꯗꯤ ꯈꯪꯗꯕ
ꯎꯝ ꯆꯠꯂꯨ ꯈꯗꯅꯦ ꯆꯠꯄ ꯌꯥꯏ ꯑꯗꯨꯗꯤ
ꯆꯠꯅꯤꯡꯉꯤ ꯁꯤꯁꯦ
ꯍꯣꯡꯕꯨ ꯍꯣꯡ ꯆꯂꯣ ꯂꯔꯦ
ꯈꯪꯅ ꯅꯣꯕꯦꯜꯒꯨꯝꯕꯒꯤ ꯋꯥꯅꯤꯗꯣ ꯑꯩꯅ ꯁꯨꯝ ꯔꯤꯗꯤꯡ ꯍꯦꯕꯤꯠ ꯑꯃ ꯁꯥꯔꯛꯅꯕ
ꯑꯥ ꯂꯩꯔꯗꯤ ꯐꯣꯟ ꯄꯥꯞꯃꯦꯦꯞꯄꯗꯤ ꯌꯥꯔꯣꯏꯕ ꯋꯥꯏ ꯐꯥꯏꯕꯨꯗꯤ ꯄꯨꯁꯤꯜꯂꯤꯅꯦꯕꯀꯣ
ꯎꯝꯗꯧꯔꯀꯗꯧꯔꯤꯕꯔꯤꯕ꯭ꯔꯥ
ꯑꯗꯨꯗꯩꯗꯨꯗ ꯑꯉꯥꯡ ꯑꯃ ꯂꯩꯔꯤꯌꯦ ꯇꯦꯟ ꯊꯥꯗꯧꯕ ꯑꯃ ꯂꯥꯏꯔꯤꯛꯁꯦ ꯌꯥꯝ ꯁꯣꯠꯂꯕ ꯂꯥꯏꯔꯤꯛꯁꯦ ꯄꯥꯎꯁꯨ ꯌꯥꯗ꯭ꯔꯕ ꯅꯨꯄꯥ ꯃꯆꯥꯃ
ꯑꯗꯨ ꯅꯪ ꯇꯨ ꯁꯟꯗꯣꯛꯇꯥꯥꯔꯦ
ꯇꯨꯏꯁꯟꯗꯣ ꯑꯩꯅ ꯑꯩꯈꯣꯏ ꯏꯅꯥꯎꯄꯤꯒ ꯅꯣꯏꯒꯤ ꯏꯚꯤꯦꯝ ꯑꯗꯨꯒ ꯇꯧꯔꯝꯃꯣ ꯍꯥꯏꯔꯤꯅꯦ ꯑꯗꯣ ꯈꯪꯗꯦ ꯃꯣꯏꯅ ꯊꯄꯥꯎ ꯉꯥꯡꯉꯤ ꯑꯩ ꯉꯥꯡꯅꯤ ꯉꯥꯡꯉꯛꯇꯧꯔꯕꯅꯦꯕ
ꯇꯨꯏꯁꯟ ꯍꯧꯖꯤꯛ ꯀꯩꯅꯣ ꯀꯥꯗ꯭ꯔꯕꯅꯤꯅ ꯃꯣꯏ ꯗꯦꯠ ꯁꯕꯦꯟꯗꯒꯤ ꯀꯥꯗ꯭ꯔꯕꯅꯦꯕ ꯃꯣꯏ ꯁ꯭ꯀꯨꯜꯁꯦ
ꯎꯝ ꯃꯣꯏꯒꯤ ꯁ꯭ꯀꯨꯜꯁꯤꯅ ꯃꯔꯣꯟ ꯑꯃ ꯇꯟꯕ ꯌꯥꯎꯋꯤꯗ ꯑꯁꯦꯡ
ꯑꯣꯖꯥꯕꯨ ꯌꯥꯎꯅ ꯍꯩꯇꯦ ꯁꯥꯇ꯭ꯔ ꯍꯩꯇꯕꯗꯨꯗꯒꯤ ꯈꯔ ꯇꯣꯛꯈ꯭ꯔꯣ
ꯍꯟꯗꯨꯅꯦ ꯄꯩꯁꯥꯅ ꯃꯑꯣꯡ ꯌꯥꯝꯃꯗꯤ ꯐꯕ
ꯍ ꯃꯣꯏ ꯑꯁꯤꯗ ꯌꯥꯝ ꯆꯥꯎꯖꯔꯤ ꯀꯩꯅꯣ ꯂꯥꯏ ꯃꯌꯦꯛ ꯆꯠꯇꯕꯤ ꯀꯥꯡꯕꯨ ꯈꯔ ꯑꯣꯖꯥ ꯑꯣꯏꯁꯜꯂꯒ ꯁꯗꯦ ꯃꯣꯏ ꯌꯥꯝ ꯆꯥꯎꯅꯔꯤ
ꯀꯗꯥꯏꯗꯒꯤꯅꯣ ꯂꯥꯛꯑꯒ ꯂꯤꯡꯈꯠꯂꯤꯕꯅꯣ
ꯅꯣꯔꯠ ꯏꯁꯇꯔꯟꯒꯤ ꯁ꯭ꯀꯨꯜꯒꯤꯗ ꯍꯥꯟꯅ ꯌꯥꯎꯔꯝꯕꯅꯦ ꯍꯥꯏꯌꯦ ꯑꯣꯖꯥꯗꯣ ꯃꯣꯏꯒꯤ ꯁꯤꯒꯤ ꯀꯩꯅꯣꯗꯣ ꯄ꯭ꯔꯤꯟꯁꯤꯄꯜꯗꯣ ꯑꯗꯨꯒ
ꯀꯩꯅꯣꯝ ꯇꯧꯅꯕꯗꯒꯤ ꯇꯣꯛꯈꯤꯕꯅꯦ ꯍꯥꯏ ꯇꯥꯟꯊꯣꯛꯄꯅꯦ ꯍꯥꯏ ꯇꯧꯅꯩꯌꯦꯕ ꯑꯩꯈꯣꯏ ꯈꯪꯗꯦ ꯀꯨꯞꯅ
ꯑꯗꯣ ꯈꯪꯗꯦ
ꯃꯣꯏ ꯃꯌꯥꯝꯁꯅꯤꯅ ꯁꯥꯇ꯭ꯔ ꯑꯣꯠ ꯂꯩꯔꯦ ꯑꯗꯨꯒ
ꯁꯥꯇ꯭ꯔꯅꯗꯤ ꯃꯣꯏꯅ ꯑꯣꯂꯤꯁꯦ ꯇꯨꯁꯟ